ꯌꯔꯁꯦꯒꯥ ꯅꯪ ꯇꯥꯕ꯭ꯔꯣ
ꯍꯥꯏꯗꯦ ꯍꯥꯏꯗ
ꯑꯣ ꯅꯪꯒꯤ ꯃꯀꯦꯕ ꯗ꯭ꯔꯣꯞ ꯁꯤꯞꯄꯤꯡꯒꯤ ꯇꯧꯔꯤꯗꯣ ꯗ꯭ꯔꯣꯞ ꯁꯤꯞꯄꯤꯡ ꯅꯠꯇ ꯅ ꯇ ꯏꯂ
ꯎ ꯅꯪꯀ ꯋꯥꯏ ꯈ
ꯔꯣ ꯑꯩꯕꯨ ꯀꯩꯅꯣꯅꯦ ꯍꯦꯛꯑ
ꯑꯩꯩꯅ ꯍꯥꯏꯗꯤ ꯅꯪ ꯀꯧꯋꯦ ꯑꯩ ꯇꯧꯋꯏ ꯈꯔꯤꯒꯤꯅꯣꯕ
ꯗꯤ ꯆꯥꯛꯇꯣꯡ ꯆꯥꯔꯒ ꯑꯗꯨꯗꯩꯗꯤ
ꯄꯪꯉꯩ ꯃꯔꯩꯕ ꯑꯗꯨꯝ ꯄꯪꯄꯪꯗ ꯄꯪꯅ ꯂꯩꯕꯁꯤ ꯑꯦ ꯑꯩꯁꯨ ꯈ ꯈꯪꯗ꯭ꯔꯗꯤ ꯀꯩꯅꯣ ꯁꯥꯔꯇꯥꯟꯃꯤ ꯃꯔꯝ ꯑꯣꯏꯗ ꯑꯣꯏꯁꯨ
ꯑꯗꯨꯏꯗꯣ ꯍꯥꯏꯔꯛꯒꯦ ꯀꯤꯂꯣꯇꯔ ꯀ ꯌꯦꯠꯁꯤꯗ ꯂꯨꯄꯥ ꯂꯤꯁꯤꯡ ꯀꯌꯥꯅꯣ ꯑꯅꯤ ꯑꯅꯤꯃꯨꯛ ꯉꯥꯏꯔ ꯂꯣꯏꯁꯤꯟꯈ꯭ꯔꯦ ꯑꯗꯨꯒ ꯑꯗꯨꯒꯤ ꯁꯦꯗꯨꯜ ꯃꯉꯥꯗꯨ ꯐꯦꯛ ꯉꯥꯛꯇꯅꯦꯕ ꯑꯁꯤꯁ ꯃꯟꯅꯠꯇ
ꯍ ꯐꯗꯦ ꯑꯩ ꯍꯥꯏꯁꯦ ꯅꯪ ꯑꯦꯞ ꯑꯃ ꯁꯥꯔꯤꯅꯤꯗꯅ ꯑꯗ ꯑꯦ ꯑꯗꯨ ꯑꯦꯞ ꯁꯥꯕꯗꯨꯗꯤ ꯑꯦ ꯑꯥꯏꯗ ꯇꯧꯔ ꯁꯥꯍꯜꯂꯤꯔꯕ
ꯑ ꯑꯗꯨ ꯍꯧꯖꯤꯛ ꯍꯧꯖꯤꯛꯇꯤ ꯌꯥꯗ꯭ꯔꯦ ꯑꯗꯨꯗꯨ ꯅꯍ ꯑꯃꯨꯛ ꯃꯦ ꯗꯦꯠ ꯇꯨꯗꯅꯦ ꯃꯣꯏꯒꯤ ꯐ꯭ꯔꯤ ꯄꯤꯊꯣꯛꯑꯝꯃꯦꯕ ꯇ꯭ꯋꯦꯟꯇꯤ ꯐꯣꯔ ꯑꯋꯥꯔꯒꯤ ꯑꯗꯨꯗꯩ ꯍꯥꯎꯒꯅꯦꯕ ꯅꯠꯇ꯭ꯔꯗꯤ ꯗꯤꯇꯤ ꯇꯥꯡꯉꯦ ꯃꯣꯏꯗꯣ ꯍꯥꯏꯗꯤ ꯃꯆꯥ ꯑꯃꯇꯪ ꯄꯩꯁꯥ ꯀ ꯂꯨꯄꯥ ꯂꯤꯁꯤꯡ ꯑꯅꯤꯒꯤ ꯆꯥꯡꯅꯦꯕ ꯃꯣꯏ ꯄꯩꯁꯥꯗꯣ ꯇꯥꯏꯌꯦꯕ
ꯅꯪꯁꯦ ꯃꯣꯏꯒꯤ ꯇ ꯇꯤ ꯇ ꯄ
ꯍꯣꯏ ꯐ꯭ꯔꯤ ꯅꯣꯡꯃꯈꯛꯀꯤ ꯄꯤꯕ ꯃꯣꯏꯒꯤ ꯇꯦꯟ ꯑꯦꯅꯤꯚꯔꯁꯔꯤꯒꯤ
ꯑꯣ
ꯑ ꯀ ꯗꯥꯎꯋꯦ ꯍꯥꯏꯌꯦꯦ ꯑꯇꯩꯗꯤ ꯂꯩ ꯊꯨꯞꯆꯤꯟꯈꯔꯦ ꯑꯇꯩ ꯀꯩꯜꯂꯕꯤꯕꯣꯏꯒꯨꯝꯕ ꯃꯆꯥ ꯃꯆꯥꯗꯤ ꯂꯩꯕꯅꯦ ꯑꯗꯣ ꯅꯪ ꯀꯣꯗꯤꯡ ꯍꯥꯏꯔꯗꯤ ꯀꯣ ꯑꯣꯏꯅ ꯇꯧꯕ ꯑꯣꯏꯅꯗꯤ ꯐꯩꯅ
ꯅꯠꯇꯦ ꯑꯩ ꯇꯧꯗꯦ ꯍꯥꯏꯕꯩ ꯅꯠꯇꯦ ꯑꯩꯅ ꯍꯥꯏꯗꯤ ꯁꯨꯝ ꯍꯪꯉꯤꯅꯦ ꯇꯧꯕ ꯀꯃꯥꯏ ꯀꯣꯟꯅ ꯂꯩꯗꯅ
ꯀꯥꯔꯤ ꯂꯣ ꯌꯦ ꯀꯂ
ꯍꯥꯏꯔꯤꯛꯏꯅꯦ ꯑꯦꯞꯀꯤꯗꯣ ꯑꯦ ꯅꯪ ꯑꯦꯞꯕ ꯁꯦꯝꯃꯤ ꯈꯪꯉꯤꯅꯤ ꯀꯩꯅꯣ ꯅꯪ ꯑꯦꯛꯑꯦ
ꯍ ꯑ ꯅꯉꯣꯟꯗ ꯍꯥꯏꯈꯤꯕꯣ ꯑꯩ ꯈꯪꯔꯨꯗ꯭ꯔꯦꯅꯦ
ꯍꯥꯏꯗꯦꯍꯦ ꯅꯪꯁꯨ ꯑꯩ ꯍꯥꯏꯗꯤꯦ ꯍꯥꯏꯗꯁꯨ ꯑꯗꯨꯝ ꯈꯪꯐꯝꯝ ꯊꯣꯛꯏ ꯀꯩꯅꯣ ꯅꯪ ꯈꯜꯂꯤꯕ ꯃꯤ ꯃꯔꯤꯗꯤ ꯑꯦ ꯑꯣ ꯑꯣ ꯁꯨꯃꯥꯏꯅ ꯇꯧꯔꯕ ꯍꯥꯏꯅꯤ ꯍꯥꯏꯗꯤ ꯑꯦꯠꯁ ꯑꯦꯗꯁ ꯇꯧꯗ꯭ꯔꯗꯤ ꯁꯨꯡꯌꯥꯕ ꯌꯥꯗꯕ꯭ꯔꯕ
ꯑꯦꯦꯠꯁ ꯇꯧꯗ꯭ꯔꯗꯤ ꯅꯪ ꯀꯃꯥꯏꯅ ꯀ ꯀꯃꯥꯏꯅ ꯎꯗꯣꯏꯅꯣ
ꯀꯗꯥ ꯍꯥꯏꯗꯅ ꯅ ꯌꯦꯁ ꯄꯤꯔꯤꯁꯤ
ꯒꯨꯒꯜꯗꯁꯨ ꯐꯦꯁꯕꯨꯛꯇꯁꯨ
ꯑꯣ ꯃꯣꯏ ꯐꯦꯁꯕꯨꯛꯇꯒ ꯄꯥꯛꯇ ꯄꯥꯛ ꯇꯧ ꯌꯥ
ꯍꯣꯏ ꯍꯣꯏ ꯑꯦꯗꯚꯔꯇꯥꯏꯖ ꯃꯌꯥꯝ ꯊꯣꯛꯂꯛꯇ꯭ꯔꯣ ꯑꯗꯨꯏꯗꯨꯅꯦ ꯃꯤ ꯆꯞ ꯃꯥꯟꯅꯉꯦ
ꯑꯟꯏꯟꯇꯦꯜꯂꯤꯖꯦꯕꯜ
ꯑꯦꯠꯇꯣ ꯃꯣꯏ ꯅꯣꯡꯃꯒꯤ ꯑꯩꯈꯣꯏꯅ ꯄꯤꯅꯤꯡꯕ ꯄꯩꯁꯥ ꯄꯤꯕ ꯌꯥꯏꯑꯕ ꯎꯝ ꯄꯩꯁꯥ ꯌꯥꯝꯃꯤꯈꯩ ꯃꯤ ꯌꯥꯝ ꯆꯪꯗꯦꯕ ꯑꯣ ꯑꯦꯠꯀꯤ ꯐꯔꯛ ꯇꯥꯕ ꯑꯃ ꯂꯩꯌꯦꯕ ꯅꯪ ꯄꯣꯠꯇꯣ ꯌꯥꯝꯅ ꯃꯤꯅ ꯍꯦꯛ ꯎꯕꯗꯕ ꯑꯦ ꯁꯤꯗꯤ ꯂꯩꯗ ꯌꯥꯗ꯭ꯔꯦ ꯍꯥꯏꯕ ꯅꯠꯇ꯭ꯔꯒꯗꯅ ꯍꯥꯏꯗꯤ ꯑꯗꯨꯝꯕ ꯄꯣꯠꯁꯦ ꯂꯩꯁꯨ ꯂꯩꯇꯦꯗꯅ ꯃꯍꯥꯛꯥꯛꯅ
ꯎꯝ ꯑꯗꯨ ꯅꯗꯤꯦ ꯃꯤꯅꯀꯣ ꯑꯩꯈꯣꯏ ꯂꯩꯗ꯭ꯔꯦꯅ ꯈꯜꯂꯝꯕꯅꯦ ꯅꯪ ꯑꯦꯗ ꯇꯧꯔꯁꯨꯀꯣ
ꯄꯩꯁꯥ ꯆꯠꯂꯦꯕ ꯑꯗꯨꯝ ꯌꯦꯠꯇ ꯎꯠꯄꯒꯤ
ꯑꯟꯏꯟꯇꯦꯜꯂꯤꯖꯦꯕꯜ ꯀꯌꯥ ꯁꯠꯀꯦ ꯅꯨꯃꯤꯠ ꯀꯌꯥ ꯅ ꯆꯠꯀꯦ
ꯑꯦꯠꯁꯦ ꯐꯦꯁꯕꯨꯛꯀꯤꯗꯤ ꯈꯔ ꯍꯣꯡꯉꯦꯕ ꯂꯨꯄꯥ ꯆꯥꯝꯃꯒ ꯅꯣꯡ
ꯑꯗꯨꯒ ꯒꯨꯒꯜꯒꯤꯗꯨꯗꯤꯇꯤ ꯇꯥꯡꯉꯤ ꯌꯥꯝꯅ ꯂꯨꯄꯥ ꯆꯥꯃꯉꯥꯅ ꯅꯨꯃꯤꯠ ꯍꯨꯝꯅꯤꯃꯨꯛ ꯆꯠꯄ꯭ꯔꯥ
ꯑꯣ
ꯥꯡꯦꯅꯦ ꯑꯗꯨ ꯍꯥꯏꯗꯤ ꯑꯗ ꯑꯦꯁꯇꯣ ꯒꯨꯒꯜꯗꯗꯤ ꯄꯥꯅꯁꯨ ꯂꯥꯛꯇꯦꯕ ꯄꯣꯠꯇꯣ ꯃꯤ ꯄꯥꯛꯅ ꯌꯦꯡꯉꯛꯇꯦꯕ ꯑꯗꯣ ꯐꯦꯁꯕꯨꯛꯇꯕꯨꯗꯤ ꯈꯔ ꯌꯦꯡꯉꯦ
ꯌꯦꯡꯉꯦ ꯍꯥꯏꯅꯤ ꯅꯪ ꯃꯤ ꯀꯌꯥꯃꯨꯛꯀ ꯌꯦꯉ ꯍꯣꯏ ꯌꯦꯡꯕꯁꯨ ꯃꯣꯅꯤꯇꯔ ꯇꯧ ꯌꯥꯕꯅꯣ
ꯑꯥ ꯂꯣꯏ ꯎ ꯅꯛꯇꯣꯏꯅꯦ ꯃꯤ ꯀꯌꯥ ꯀ꯭ꯂꯤꯞ ꯇꯧꯔꯛꯀꯦ ꯈꯣꯠ
ꯑꯗꯣ ꯑꯩ ꯀꯩꯅꯣꯝ ꯍꯥꯏꯒꯦ ꯍꯥꯏꯗꯤ ꯑꯦꯞꯁ ꯎꯠꯂꯤꯅꯤꯗꯅ
ꯎꯝ
ꯆꯠꯄꯁꯦ ꯍꯥꯏꯗꯤ ꯅꯪꯅꯦꯁꯦ ꯈꯪꯕ꯭ꯔꯕ ꯃꯤꯅ
ꯈꯪꯉꯦꯅ ꯑꯩ ꯑꯩꯅꯤ ꯈꯪꯗꯦꯅꯦ
ꯑꯣ ꯑꯣ ꯑꯗꯨꯗꯤ ꯀꯩꯅꯣꯒꯨꯝꯕ ꯃꯤꯅ ꯇꯧꯔꯗꯤ ꯑꯃꯨꯛꯀꯦꯟꯅ ꯈꯪꯕꯩ ꯋꯥꯅꯤ ꯍꯥꯏꯗꯤ ꯏꯟꯐ꯭ꯂꯨꯋꯦꯟꯁꯔ ꯑꯃꯗꯒꯨꯝꯕ ꯇꯧꯔꯗ
ꯃꯤ ꯈꯔ ꯑꯃꯗꯤ ꯁꯨꯃꯥꯏꯅꯁꯨ ꯇꯧꯋꯦꯕ ꯑꯦꯁꯇꯣ ꯑꯦꯁꯇꯨ ꯆꯂꯥꯏꯔꯒ ꯃꯣꯏꯒꯤ ꯃꯃꯤꯡꯗꯣ ꯃꯥꯥꯟꯅ ꯐꯥꯎꯍꯧꯅꯕ ꯑꯗꯨꯒ ꯀꯣꯟꯗ ꯃꯣꯏꯒꯤ ꯃꯁꯥꯒꯤ ꯕ꯭ꯔꯥꯟ ꯑꯃ ꯂꯤꯡꯈꯠꯈ꯭ꯔꯦꯗꯅ ꯑꯗꯨꯇꯥꯔꯗꯤ ꯑꯦꯠꯁ ꯀꯩꯝ ꯊꯥꯗꯣꯏꯁꯦ ꯖ ꯅꯪ ꯃꯃꯥ ꯑꯥꯔꯠꯇꯣ ꯑꯗꯨꯝ ꯐꯥꯎꯅꯦ ꯍꯧꯖꯤꯛ ꯅꯪꯅ ꯃꯃꯥ ꯑꯥꯔꯠ ꯑꯣꯏꯅ ꯊꯤ ꯃꯣꯏꯒꯤ ꯋꯦꯕꯁꯥꯏꯠ ꯊꯉꯥꯟ ꯊꯣꯛꯂꯛꯑꯅꯤꯕ ꯑꯗ ꯍꯦꯛ ꯍꯧꯕꯑꯗꯤ ꯃꯣꯏ ꯐꯥꯎꯔꯝꯗꯦꯗꯅ ꯑ ꯃꯣꯏ ꯃꯃꯤꯡ ꯈꯥꯟ ꯇꯥꯜꯂꯤꯅꯦꯕ ꯑꯗꯨꯃꯥꯏꯅ ꯇꯧꯔ
ꯅꯩ ꯄꯅꯤꯅ ꯌꯦꯛꯇ
ꯑꯗ ꯑꯣ ꯃꯁꯤꯡ ꯊꯤ ꯍꯥꯏꯗꯅ ꯇꯥꯛꯄꯗꯤ ꯂꯥꯏꯔꯛꯇꯤ ꯑꯣꯏꯗꯦ ꯑꯗꯨꯝ ꯇꯥꯛꯅꯤ
ꯁꯤ ꯀꯕ ꯉꯔꯥꯡ ꯑꯃ ꯅꯍꯥꯟ ꯍꯥꯏꯈꯤꯕꯦꯀꯩꯕ ꯗꯨꯀꯥꯟ ꯃꯥꯡꯗ ꯃꯤ ꯌꯥꯡꯈꯩꯄ ꯂꯩꯕꯁꯦ ꯀꯩꯅꯣ ꯍꯥꯏꯇꯥꯔꯦ ꯌꯥꯅꯤ ꯅ ꯕ ꯃꯣꯏꯒꯤ ꯀꯩꯅꯣꯗꯨꯗꯒ ꯄꯤꯕꯗꯅꯦꯕ ꯕꯗꯤꯤ ꯕꯦꯁꯦꯟꯗꯒ ꯌꯥꯎꯕꯗꯅꯦꯕ ꯑꯩꯁꯦ ꯃꯤ ꯑꯃꯅꯤꯒ ꯍꯥꯏꯗꯤ ꯌꯥꯝꯗꯕ ꯃꯥꯟꯗꯣꯏ ꯋꯥꯅꯤ ꯅꯃꯥꯡꯗ ꯂꯦꯞꯄꯗꯤ ꯀꯥꯏꯅꯒ ꯍꯥꯏꯕ
ꯏꯗꯤ ꯁꯣꯔꯁꯇꯒꯤ ꯃꯌꯥꯝ ꯎꯕꯗꯅꯦ ꯍꯥꯏꯕ ꯍꯥꯎ ꯇꯦꯟ ꯄꯤꯄꯜ ꯂꯨꯛꯁ ꯂꯥꯏꯛ ꯀ
ꯁꯣꯁꯇꯅꯦ ꯃꯤ ꯌꯦꯅꯦ
ꯑ
ꯈꯪꯗꯦꯗ ꯑꯗꯨ ꯑꯦ ꯑꯗꯨꯅ ꯍꯔꯣ ꯍꯥꯏꯔꯣ
ꯑ
ꯅꯍꯔ
ꯑꯗꯨꯗꯤ ꯅꯪ ꯆꯞ ꯆꯞ ꯃꯥꯟꯅ ꯍꯥꯏꯔꯄꯣꯠꯇꯒꯤ ꯍꯥꯏꯌ ꯃꯥꯅꯤ
ꯑ ꯄꯨꯟꯅ ꯆꯟꯗ꯭ꯔꯁꯨ ꯉꯔꯥꯡ ꯐꯣꯟ ꯇꯧꯔꯛꯑꯝꯕꯅꯤꯅꯦ ꯃꯣꯏ ꯀꯩꯅꯣ ꯆꯠꯀꯦ ꯈꯣꯠꯀꯦ ꯀꯥꯏꯅ
ꯀꯦꯗꯅ
ꯂꯣꯛꯇꯥꯛꯇꯨ ꯆꯠꯀꯦꯅ ꯃꯣꯏ ꯇꯔꯥꯝ
ꯃꯥ ꯑꯦ ꯑꯗꯨꯗꯤ ꯌꯥꯅꯤ ꯀꯩꯅꯣ ꯑꯩꯈꯣꯏꯗꯁꯨ ꯑꯣꯏꯖ ꯑꯗꯨꯗ
ꯆꯂꯨ ꯍꯦ ꯃꯤ ꯃꯤ ꯃꫭꯏ ꯆꯠꯄꯗꯨꯗ ꯀꯃꯥꯏꯅ ꯑꯇꯩ ꯁꯨꯝ ꯒꯦꯁꯠ ꯍꯥꯎꯁꯇꯣ ꯀꯩꯅꯣ ꯇꯧꯕꯤꯌꯣꯅ
ꯑꯣ ꯇꯧꯒꯔꯕ꯫
ꯕꯨꯈꯥꯏꯁꯦ ꯗꯦꯠ ꯀꯩꯅꯣꯗ ꯁꯪꯉꯦꯅ ꯇꯧꯒꯔꯕꯅꯤ ꯀꯩꯅꫭ ꯗꯦꯠ ꯀꯌꯥꯗꯅꯣ ꯊꯥꯔꯇꯤꯒꯤ ꯃꯇꯨꯡꯗꯔ ꯒꯩꯃ ꯑꯣꯏꯈꯤꯕꯅꯦ꯫ ꯗꯠꯇꯤꯦ ꯑꯩꯁꯨ ꯐꯟ ꯈꯪꯗ꯭ꯔꯦ ꯑꯗꯨ ꯃꯣꯏ ꯑꯗꯨꯝ ꯋꯥꯔꯤ ꯁꯥꯟꯅ ꯀꯩꯀꯥ ꯇꯧꯖꯧ꯫
ꯑꯣ ꯑꯁ ꯈꯪꯗꯦ ꯅꯨꯡꯗꯤ ꯅꯡꯉꯥꯏ ꯅꯍꯥꯟꯒꯤꯗꫭ꯫
ꯅꯨꯡꯗꯤ ꯅꯨꯡꯉꯥꯏꯕꯅꯦ ꯑꯩꯗꯤ ꯅꯨꯡꯉꯥꯏꯐꯝ ꯈꯪꯗꯕꯤꯗ ꯑꯗꯨꯝ ꯂꯥꯛꯑꯦ꯫ ꯅꯨꯡꯉꯥꯏꯕ꯭ꯔꫭ ꯐꯖꯅ ꯂꯧꯗꯦ ꯏꯀꯣ꯫
ꯃꯌꯥꯝ ꯆꯪ ꯉꯥꯡ ꯀꯨꯏꯔꯦ꯫
ꯃꯌꯥꯝ ꯆꯪ ꯉꯥꯡꯑꯛꯄꯩ ꯅꯠꯇꯦ ꯑꯩꯅ ꯍꯥꯏꯗꯤ ꯅꯨꯡꯉꯥꯏꯐꯝꯒ ꯈꯪꯗꯕꯤꯗꯨꯝꯅꯤ ꯂꯥꯛꯄ꯫
ꯀꯨꯏꯁꯨꯨ ꯅꯨꯃꯤꯗꯥꯡꯁꯨ ꯐꯖꯅ ꯆꯠꯍꯧꯗꯦ꯫ ꯆꯦꯈꯥꯏꯔꯦ꯫
ꯑꯣ ꯅꯨꯡꯁꯤꯠ ꯈꯨꯁꯤꯠꯀꯗꯨꯗꯕꯤꯣ ꯏꯁꯥꯒꯤ ꯅꯨꯡꯁꯤꯠꯁꯤꯗꯤ ꯋꯥꯊꯤ ꯇꯥꯍꯧꯔꯦ꯫
ꯑꯥ
ꯒꯌꯥꯟ ꯇꯗꯦ꯫
ꯑꯗꯨꯅꯕꯨ ꯐꯥꯎꯔꯤꯅꯤ ꯀꯩꯅꯣ ꯂꯣꯛꯇꯥꯛ-ꯂꯣꯛꯇꯥꯛ ꯍꯥꯏꯅ꯫
ꯅꯪ ꯅꯍꯥꯟ ꯑꯃ ꯀꯩꯅꯣ ꯍꯥꯏꯗꯨꯅ ꯀꯩꯅꫭ꯫ ꯀꯔꯤ ꯫
ꯎꯝ ꯃꯤꯅꯦ ꯁꯨꯝ ꯑꯇꫭꯞꯄ ꯃꯤꯅꯤ꯫
ꯑꯩꯅ ꯍꯥꯏꯗꯤ ꯀꯃꯥꯏꯅ ꯅꫭꯕ ꯊꯦꯡꯅꯤꯁꯤ꯫
ꯀꯃꯥꯏꯅꯅꫭ ꯊꯦꯅꯩꯁꯦ ꯀꯩ ꯏꯟꯇꯤꯒꯦꯠꯅꫭ ꯍꯥꯏꯁꯦ꯫
ꯍꯥꯏꯗꯤ ꯅꯪ ꯃꯅꯤꯄꯨꯔꯤꯅꯤꯀꯣ ꯈꯪꯕꯗ ꯑꯃ꯫ ꯎꯝ ꯀꯩꯅꫭ ꯇꯥꯕ꯭ꯔ ꯀꯩꯅꫭ꯫
ꯍꯥꯏꯗꯤ ꯇꯥꯕ꯭ꯔ ꯍꯥꯏꯗꯅꯤꯗ꯫
ꯇꯥꯏ ꯇꯥꯏꯌꯦ꯫ ꯀꯩꯅꫭ ꯅꯪ ꯐꯣꯟ ꯑꯣꯐ ꯆꯠꯄꯩꯔ ꯑꯃ ꯃꯨꯠꯄꯩ ꯇꯥꯏꯞ ꯇꯋꯦ꯫
ꯀꯩꯅꯣ ꯎꯝ ꯌꯥꯔꯦ ꯑꯗꯨ ꯋꯥꯔꯤꯗꯨ ꯇꯣꯛꯁꯤ꯫
ꯎꯝ
ꯀꯔꯤ ꯀꯔꯤ ꯋꯥꯔꯤ ꯇꯧꯗꫭꯏꯅꫭ ꯈꯪꯗꯗꯦ ꯇꯨꯝꯕꯨ ꯇꯨꯝꯅꯤꯡꯉꯦ ꯇꯧꯏ꯫
ꯑꯦ ꯑꯦ ꯐꯖꯗ꯭ꯔꯦ ꯍꯥꯏꯗꯤ ꯍꯥꯏꯗꯤ ꯕꯦꯟ ꯑꯃꯨꯛ ꯆꯥꯗꯅ꯫
ꯑꯦ ꯅꯣꯏ ꯀꯩꯅꯣꯗꯨ ꯅꯪ ꯅꯦꯠꯀꯤꯗꯤ ꯑꯃꯨꯛ ꯇꯨꯏꯁꯟ ꯅꯧꯅ ꯑꯃꯨꯛ ꯇꯧꯒꯤꯗꫭꯔꫭ꯫
ꯎꯝ ꯇꯧ ꯇ ꯍꯥꯏꯅ ꯎꯄꯥꯏꯗꯤ ꯀꯩ ꯂꯩ꯫
ꯑ ꯅ ꯅꫭꯏ ꯃꯥꯗ ꯂꯣꯏ ꯍꯥꯏꯔꯕ ꯅꯪ ꯀꯃꯥꯏꯅ ꯇꯧ꯫
ꯎꯝ ꯈꫭꯏ ꯃꯥ ꯌꯥꯗꯤ ꯌꯥꯔꯦ ꯑꯗꯨꯝ꯫
ꯌꯥꯗꯤ ꯌꯥꯔꯦꯗꯤ ꯀꯩꯅꯣ ꯍꯥꯏꯖꯦ꯫
ꯍꯥꯏꯗꯤ ꯃꯊꯪ ꯑꯃꯨꯛꯀ ꯊꯥꯕꯩꯗ꯫
ꯏꯁ ꯆꯠꯂꯗꯦ ꯄꯪꯌꯥ ꯌꯥꯕꯤ ꯀꯩꯝ ꯍꯥꯏꯗꯤ ꯆꯩꯗ꯭ꯔꯣ ꯍꯥꯏꯁꯦ꯫
ꯅꯨꯃꯤꯠ ꯈꯔ ꯆꯩꯔꯝꯃꯦ ꯑꯗꯨ ꯀꯩ ꯀꯩꯗꯧꯅꯗꯣꯏꯅꯣꯗ ꯑꯗꯨꯝ ꯇꯣꯛꯦ꯫
ꯐꯖꯗꯦ ꯅꯪ ꯇꯧꯔꯤ ꯃꯌꯥꯝꯗꯨꯒ꯫
ꯂꯣꯏ ꯍꯥꯏꯗꯣꯛꯑꯗꯤꯕꯣ ꯁꯥꯂꯥꯛ ꯁꯥꯅꯤ ꯁꯣꯝꯗꯅ ꯀꯔꯤꯑꯕ ꯑꯥꯏ ꯃꯦꯠ ꯑ ꯐꯥꯏꯅꯦꯜ ꯕꯣꯁ ꯀꯥꯏꯅ ꯇꯧꯗꯅ
ꯂꯥꯏꯔꯤꯛ ꯅꯠꯇꯖ
ꯑꯏꯟꯃꯤꯗ ꯄꯅꯤ ꯄꯣꯁ ꯇꯔꯔ ꯂ ꯂ ꯂ ꯂ ꯌꯥ
ꯑ ꯑꯩꯗꯣ ꯐꯤꯐꯇꯤ ꯌꯍꯧꯗ꯭ꯔꯒꯅ ꯅꯍꯥꯟ ꯐꯣꯔꯇꯤ ꯅꯥꯏꯟ ꯂꯩꯍꯧꯔꯦꯕ ꯁꯞꯁꯀ꯭ꯔꯥꯏꯕꯔ ꯑꯗꯨꯒ ꯃꯔꯤꯒꯤ ꯎꯅ ꯁꯞꯁꯀ꯭ꯔꯥꯏꯕ ꯇꯧꯈꯤꯕꯅꯦꯕ ꯕꯤꯔꯅꯤ ꯑꯦꯎꯔꯦ ꯑꯃꯨ
ꯑꯣ ꯑꯗꯨꯗꯤ ꯃꯤ ꯀꯩꯅꯣ ꯇꯧꯕꯔꯝꯒꯅꯤ ꯍꯥꯏꯗꯤ ꯚꯤꯗꯤꯑꯣꯗꯣ ꯊꯥꯒꯠꯇ꯭ꯔꯗꯤ ꯑꯗꯨꯝ ꯁꯞꯁꯀ꯭ꯔꯥꯏꯞ ꯇꯧꯕ ꯋꯥꯠꯂꯛꯀꯅꯤꯅꯤ
ꯁꯤꯁ ꯇꯥꯏ ꯑꯗꯨ ꯊꯣꯏꯗꯤ ꯇꯧꯕꯁ ꯃꯥꯟꯕ ꯃꯤ ꯈꯔ ꯑꯗꯨꯅ
ꯀꯃ ꯗꯤꯑꯣ ꯤꯗꯤꯑꯣ ꯊꯦ ꯂꯣ ꯑꯗꯨ ꯅꯪ ꯚꯗꯤꯑꯣ ꯊꯥꯒꯠꯄ ꯅ ꯁꯅ ꯁꯥꯟꯅꯔꯤꯕ
ꯑ ꯍꯧꯖꯤꯛ ꯁꯕꯔꯣꯛ ꯌꯥꯔꯦ
ꯎꯝ
ꯃꯇꯝ ꯈꯔ ꯑꯃꯨꯛ ꯌꯥꯔꯗ꯭ꯔꯣ ꯅꯪ ꯅꯪꯒꯤꯗꯤ ꯀꯅꯥꯝꯇꯏ
ꯑꯩꯒꯤꯗꯣ ꯏꯗꯤ ꯀꯝꯃꯦ ꯀꯔꯝꯃꯦ
ꯁꯨꯄꯔ ꯁꯨꯄꯔ ꯀ ꯀꯤꯡꯗꯝꯁ
ꯑꯣ ꯗꯦꯅꯦꯅ ꯄꯥꯏꯔꯒꯅꯤ
ꯑꯣ ꯑ ꯃꯇꯝ ꯁꯦꯀꯦꯟ ꯀꯨꯟꯊ꯭ꯔꯥ ꯍꯦꯟꯉꯦ ꯑꯗꯣ